ꯍꯜꯂꯣ
ꯑ
ꯀꯩꯣꯇꯥ ꯌꯦ
ꯀꯩꯗꯧꯔꯝꯃꯤꯅꯣ
ꯑꯁ ꯑꯩꯗꯤ ꯄꯨꯛ ꯈꯔ ꯅꯥꯗꯅ ꯍꯤꯞꯄꯝꯃꯤꯅꯤꯅꯦ
ꯑꯁ ꯑꯩꯅ ꯋꯥ ꯋꯥ ꯑꯃ ꯍꯥꯏꯒꯦꯅ ꯇꯧꯔꯤꯁꯤꯗꯤ ꯌꯥꯗꯣꯔꯤꯕ꯭ꯔꯥ
ꯀꯔꯤꯅꯣ ꯍꯥꯏꯌꯣ
ꯑꯁ ꯉꯅꯨꯡꯉꯥꯏꯕ ꯄ ꯎꯅꯤꯅꯦ
ꯀꯔꯤ ꯅꯨꯡꯉꯥꯏꯕꯅꯣ ꯑꯗꯨꯗꯤ ꯊꯨꯅ ꯍꯥꯏꯔꯛꯎꯗꯅ
ꯑꯁ ꯑꯩ ꯅꯍꯥꯟ ꯊꯥꯒꯤ ꯊꯕꯛꯇꯣ ꯑꯗꯨ ꯑꯗꯣ ꯑꯩ ꯌꯥꯎꯔꯤꯦꯅ ꯍꯥꯏꯒ ꯇꯧꯕꯅꯤꯅꯦ
ꯍꯩꯃꯥ ꯑꯗꯨꯗꯤ ꯄꯥꯔꯇꯤ ꯑꯃ ꯁꯤꯜꯂꯁꯤ ꯀꯩꯅꯣ
ꯍꯣꯏ ꯑꯗꯨ ꯑꯗꯨ ꯍꯥꯏꯒꯦꯅ ꯇꯧꯕꯅꯤꯅꯦ ꯑꯩꯁꯨ ꯑꯁ ꯑꯗꯣ ꯇꯧꯐꯝ ꯂꯥꯞꯐꯝ ꯈꯪꯗ ꯍꯔꯥꯎꯃꯟꯗꯅ ꯅꯉꯣꯟꯗ ꯇꯧꯔꯛꯀꯦꯅꯁꯨ ꯈꯜ ꯂꯩꯔꯝꯃꯤꯅꯤꯅꯦ
ꯑꯁ ꯑꯗꯨꯗꯤ ꯀꯔꯤ ꯆꯥꯖꯦ ꯍꯥꯏꯅꯣ ꯍꯣꯔꯦꯟ ꯍꯧꯖꯤꯛ ꯅꯥꯔꯁꯨ ꯍꯣꯔꯦꯟꯗꯤ ꯐꯔꯅꯤ ꯀꯩꯅꯣ
ꯑꯗꯨꯕꯨꯗꯤ ꯇꯧꯔꯗꯝꯗꯝꯅꯦ ꯇꯧꯕꯗꯣ ꯑꯗꯨ ꯀꯩꯅꯣ ꯇꯧꯁꯤꯔꯅ ꯈꯟꯕ ꯍꯥꯏꯗꯤ ꯃꯐꯝ ꯑꯃꯗ ꯆꯠꯂꯦꯗꯅꯀꯣ ꯑꯗꯨꯗꯨꯒ ꯑꯣꯏꯅ ꯇꯧꯁꯤꯔꯅ ꯈꯟꯕ ꯈꯔꯗꯤ ꯍꯥꯏꯗꯤ ꯈꯔ ꯔꯤꯐ꯭ꯔꯦꯁ ꯑꯣꯏꯊꯣꯛ ꯀꯥ ꯑꯗꯨꯃꯥꯏꯅ ꯇꯧꯁꯤꯔꯅ ꯈꯜꯂꯤꯕ ꯃꯐꯝꯕꯨꯗꯤ ꯅꯣꯏ ꯃꯌꯥꯝꯕ ꯄꯥꯝꯕꯗꯣ ꯑꯃ ꯍꯦꯛꯇ ꯌꯥꯔꯦꯅꯦ ꯌꯥꯝ ꯈꯔ ꯅꯨꯡꯉꯥꯏꯗꯧꯕ ꯍꯟꯗꯛꯇꯤ ꯁꯨꯃꯥꯏꯅ ꯑꯣꯏꯅ ꯇꯧꯁꯤ ꯍꯦꯛꯇ ꯑꯥꯗ ꯆꯠꯂꯒ ꯊꯣꯡꯗꯅ ꯊꯤꯟꯗꯅ ꯂꯥꯡꯗꯅ ꯃꯣꯏ ꯑꯣꯏꯅ ꯇꯧꯔꯨꯔꯁꯤꯅꯦ ꯅꯒꯤ ꯊꯣꯡꯗꯕꯤꯗ ꯑꯥꯗ ꯆꯠꯂꯒ
ꯎꯝ ꯌꯥꯏꯌꯦ ꯑꯗꯨꯁꯨ ꯑꯗꯨꯗꯤ ꯑꯗꯨꯅ ꯍꯣꯏ ꯑꯗꯨꯁꯨ ꯇꯧꯁꯦ ꯑꯗꯣ ꯎꯝ ꯑꯗꯨꯗꯣ ꯍꯌꯦꯡꯂꯡꯂ ꯍꯥꯡꯆꯤꯜ ꯑꯃ ꯇꯧꯔꯁꯨ ꯍꯣꯔꯦꯟꯗꯨꯗꯤ ꯀꯩꯅꯣꯝꯗꯤ ꯆꯥꯗꯗꯅ ꯅꯨꯃꯤꯗꯥꯡꯗꯣ
ꯍꯣꯏ ꯌꯥꯏꯌꯦ ꯆꯥꯁꯦ ꯍꯣꯔꯦꯟꯒꯤꯕꯨꯗꯤ ꯀꯩꯅꯣꯝꯃ ꯍꯦꯛꯇ ꯆꯥꯁꯦꯅꯦ ꯌꯥꯔꯦꯅꯦ ꯑꯍꯥꯎꯕ ꯑꯃ ꯑꯗꯨꯝ ꯆꯥꯃꯤꯟꯅꯔꯁꯤꯅꯦ ꯍꯣꯏ ꯌꯥꯏ ꯌꯥꯏ ꯑꯗꯨꯗꯨꯒ ꯎꯝ ꯑꯣ ꯆꯠꯄꯗꯣ ꯑꯗꯨꯝ ꯌꯥꯅꯤꯅ ꯑꯩꯈꯣꯏ ꯒꯥꯔꯤ ꯅꯨꯡꯅꯤ ꯂꯩꯅ ꯂꯩꯒꯅꯤꯅ ꯅꯣꯏ ꯒꯥꯔꯤꯒꯤꯗꯣ
ꯎꯝ ꯌꯥꯅꯤꯑ ꯌꯥꯅꯤ ꯀꯌꯥ ꯑꯩꯈꯣꯏ ꯃꯤ ꯀꯌꯥꯝ ꯆꯠ ꯆ ꯍꯥꯏꯅꯣ ꯑꯗꯨꯕꯨꯗꯤ
ꯃꯤ ꯍꯥꯏꯁꯦ ꯑꯁ ꯑꯩꯈꯣꯏ ꯏꯃꯨꯡ ꯃꯅꯨꯡ ꯏꯆꯤꯟꯜ ꯏꯅꯥꯎ ꯀꯔꯤꯦꯛ ꯊ ꯍꯧꯉꯒ ꯆꯠꯂꯗꯕꯅꯤ
ꯎꯝ ꯑꯗꯨꯗꯤ ꯀꯩꯅꯣꯗ ꯑꯣꯏꯅ ꯆꯠꯁꯤꯔꯣ ꯑ ꯑꯃ ꯄꯥ ꯑꯃꯗ ꯈꯔ ꯍꯥꯏꯗꯤ ꯍꯧꯖꯤꯛꯀꯥꯟꯗꯤ ꯃꯌꯥꯝ ꯂꯩꯌꯦꯗꯅ ꯃꯃꯤꯡꯕꯨꯗꯤ ꯃꯌꯥꯝ ꯂꯩ ꯑꯗꯣ ꯃꯣꯏ ꯀꯩꯅꯣ ꯇꯧꯕꯗꯣ ꯑ ꯄꯨꯈ꯭ꯔꯤꯒꯁꯦ ꯂꯩꯔꯒ ꯑꯩꯈꯣꯏꯅ ꯉꯥꯒꯁꯦ ꯑꯩꯈꯣꯏ ꯑꯩꯈꯣꯏ ꯆꯥꯗꯕꯕꯨꯗꯤ ꯆꯥꯔꯅꯤ ꯑꯗꯨꯑꯣꯏꯁꯨ ꯉꯥꯒꯁꯦ ꯐ꯭ꯔꯦꯁꯇꯒ ꯐꯥꯔꯒ ꯆꯥꯕ ꯊꯣꯡꯕ ꯊꯥꯛꯄ ꯌꯥꯕ ꯃꯐꯝ
ꯂꯩꯕ ꯂꯩꯕꯅꯦ
ꯑꯗꯣ ꯍꯥꯏꯗꯤ ꯀꯣꯂꯤꯛꯁꯨ ꯃꯣꯏꯅ ꯂꯣꯏ ꯄꯤꯔꯅꯤ ꯑꯗꯒꯤ ꯄꯣꯠ ꯆꯩ ꯃꯣꯏ ꯂꯣꯏ ꯄꯤꯅꯤ ꯑꯩꯈꯣꯏ ꯁꯤꯗꯩ ꯑꯦꯔꯦꯟꯖ ꯇꯧꯗꯕꯤꯗ ꯃꯣꯏꯒꯤꯕꯨ ꯃꯣꯏꯒꯤ ꯇꯥꯔꯤꯕ ꯄꯩꯁꯥ ꯅꯣꯡꯃꯒꯤ ꯁꯨꯛ ꯅꯠꯇ꯭ꯔꯒ ꯄꯣꯠ ꯆꯩ ꯌꯥꯎꯔꯒꯅ ꯁꯨꯛ ꯍꯥꯏꯕꯗꯨꯃ ꯄꯤꯊꯣꯛꯑꯒ ꯑꯗꯨꯅ ꯀꯣꯝꯃꯣꯏꯗ꯭ꯔꯣ
ꯑꯦ ꯀꯨꯀꯥꯏ ꯀꯥꯏꯅ ꯍꯥꯏꯕꯗꯣ ꯑꯁ ꯐꯥꯔꯒ ꯊꯣꯡꯕꯤ ꯀꯥꯏꯅꯒ ꯂꯩꯕꯅꯦ ꯌꯥꯝꯅ
ꯎꯝ
ꯖꯤꯀꯥꯟꯗꯣ ꯑ ꯍꯥꯏꯗꯤ ꯎꯝ ꯑꯩꯈꯣꯏ ꯑꯗꯨꯃꯥꯏꯅ ꯑꯩꯈꯣꯏꯒꯤ ꯄ꯭ꯂꯥꯟꯁꯦ ꯑꯥꯗ ꯊꯣꯡꯕ ꯊꯥꯛꯄꯒꯤ ꯄ꯭ꯂꯥꯟꯅꯤꯗꯅꯀꯣ ꯑꯗꯣ ꯑꯗꯨꯃꯥꯏꯅ ꯇꯧꯗꯣꯏ ꯍꯥꯏꯇꯥꯔꯗꯤ ꯀꯩꯅꯣ ꯇꯧꯕ ꯃꯐꯝꯗꯣ ꯍꯥꯏꯗꯤ ꯀꯨꯞ ꯃꯊꯛ ꯀꯨꯞꯄꯗꯣ ꯑꯗꯨꯒꯨꯝꯕꯅꯤ
ꯎꯝ ꯀꯨꯞꯄꯅꯦ ꯃꯣꯏꯗꯣ ꯍꯥꯏꯗꯤ ꯑ ꯒꯁ ꯍꯥꯎꯁꯒꯨꯝꯅꯒꯣ ꯒꯁ ꯍꯥꯎꯁ ꯀꯨꯝꯅ ꯇꯧꯕ ꯕ ꯍꯥꯏꯗꯤ ꯍꯔꯠ ꯃꯆꯥ ꯃꯆꯥ ꯁꯥꯔꯒ ꯑꯗꯨꯝ ꯌꯥꯝ ꯆꯥꯎꯕꯅꯦꯕ ꯃꯣꯏ ꯖꯒꯥꯗ
ꯎꯝ
ꯑꯗꯨ ꯑꯗꯨ ꯆꯞ ꯆꯥꯅꯤ ꯀꯩꯩꯅꯣ
ꯑꯣꯏ ꯑꯗꯨꯃꯥꯏꯅ ꯃꯐꯝ ꯑꯃꯗ ꯀꯨꯞꯄꯗꯣ ꯌꯦꯡꯉꯗꯤ ꯍꯥꯏꯕꯗꯤ ꯅꯣꯡꯁꯤꯡ ꯇꯥꯔꯛꯄ ꯑꯣꯏꯇꯥꯔꯁꯨ ꯉꯥꯛꯊꯣꯛꯏꯗꯅ ꯅꯨꯡꯁꯥ ꯁꯥꯕ ꯑꯣꯏꯇꯥꯔꯁꯨ ꯑꯗꯨꯃꯥꯏꯅ ꯇꯧꯁꯤꯔꯅ ꯈꯟꯕ
ꯎꯝ ꯍ ꯌꯥꯏ
ꯆꯠꯄꯒꯤꯗꯤ ꯑꯗꯨꯝ ꯊꯨꯅ ꯆꯠꯁꯤꯜꯂꯁꯦ ꯃꯇꯝꯗꯣ ꯍꯥꯏꯗꯤ ꯀꯩꯅꯣ ꯇꯧꯗꯕꯤꯗ ꯍꯥꯏꯗꯤ ꯍꯧꯖꯤꯛꯀꯥꯟ ꯊꯕꯛꯁꯨ ꯀꯌꯥ ꯀꯥꯏꯣ ꯇꯧꯋꯕ ꯍꯥꯏꯗꯤ ꯁꯝꯃꯔ ꯚꯦꯀꯦꯁꯟ ꯊꯥꯅꯕ ꯃꯇꯝꯅꯤꯅꯀꯣ ꯑꯃ ꯇꯁꯂꯦ ꯁꯤ ꯁꯤꯅꯦ ꯑꯩꯅ ꯍꯥꯏꯅꯤꯡꯉꯤꯁꯤꯅ
ꯎꯝ ꯍꯣꯏ ꯆꯧꯁ ꯊꯝꯖ ꯌꯥꯏ
ꯑꯗꯣ ꯎ ꯑꯍꯟꯈꯩꯁꯤꯦ ꯑꯍꯟꯈꯩꯁꯤ ꯍꯥꯞꯄ ꯅꯨꯡꯉꯥꯏꯒꯗ꯭ꯔꯣ
ꯑꯍꯟꯈꯩꯗꯤ ꯍꯥꯞꯄꯒꯨꯝꯁꯦ ꯑꯗꯣ ꯑꯍꯟꯁꯤꯡ ꯌꯥꯎꯕꯒꯤꯅ ꯑꯩꯅ ꯍꯥꯏꯗꯣ ꯍꯣꯔꯦꯟ ꯅꯨꯃꯤꯗꯥꯡ ꯑꯣꯏꯅ ꯇꯧꯔꯁꯦꯕ
ꯑꯗꯨꯗꯤ ꯍꯣꯔꯦꯟ ꯅꯨꯃꯤꯗꯥꯡꯒꯤꯗꯣ ꯑꯍꯟ ꯌꯥꯎꯕ ꯑꯣꯏꯇꯥꯔꯗꯤ ꯃꯈꯣꯡ ꯃꯩꯗꯣ ꯌꯥꯔꯣꯏꯅꯦꯍꯦ ꯅꯪꯕꯣ
ꯑꯗꯨꯗꯨꯅ ꯍꯌꯦꯡ ꯑꯩꯈꯣꯏ ꯆꯠꯄꯩꯗꯨꯅ ꯇꯧꯔꯒ ꯍꯣꯔꯦꯟꯁꯤꯅ ꯉꯥ ꯑꯣꯏꯅ ꯇꯧꯔꯁꯤꯔꯣ
ꯍꯣꯏ ꯌꯥꯏꯌꯦ ꯌꯥꯏꯌꯦ
ꯌꯥꯎꯖꯅꯕ
ꯑꯗꯨꯁꯨ ꯑꯗꯨꯁꯨ ꯌꯥꯏꯌꯦ ꯀꯁꯨ
ꯑꯗꯨꯗꯤ ꯍꯣꯔꯦꯟꯁꯦ ꯀꯃꯥꯏ ꯇꯧꯁꯦꯕ ꯀꯤꯖꯤ ꯀꯌꯥꯃꯨꯛ ꯇꯧꯔꯤꯦ ꯀꯦꯖꯤ ꯀꯌꯥꯅꯣ ꯍꯠꯅꯅꯤ ꯑꯗ꯭ꯔꯦ
ꯑꯁ ꯑꯩꯈꯣꯏ ꯏꯃꯨꯡ ꯃꯅꯨꯡꯒꯤ ꯃꯤꯁꯦ ꯌꯥꯝꯗ꯭ꯔꯕꯗ ꯃꯤꯅꯦ ꯎ ꯃꯤ ꯀꯨꯟꯃꯨꯛꯀꯤ ꯃꯌꯥꯗꯤ ꯂꯩꯕꯅꯦꯕꯣ
ꯑꯗꯨ ꯑꯣꯏꯗꯤ ꯉꯥ ꯉꯥꯗꯣ ꯀꯦꯖꯤ ꯇꯔꯥꯃꯉꯥꯃꯨꯛꯇ ꯇꯔꯣ ꯖꯤꯔꯣ
ꯑꯁ ꯅꯪꯁꯨꯅꯤ ꯀꯨꯟꯅ ꯅ ꯀꯦꯖꯤ ꯃꯉꯥ ꯀꯦꯖꯤ ꯇꯔꯥꯃꯉꯥ ꯆꯥꯗꯤ ꯌꯥꯝꯍꯟꯗ꯭ꯔꯣ
ꯑꯦ ꯅꯣꯏꯔꯣꯝꯗꯩ ꯀꯨꯜꯂꯛꯑꯅꯤ ꯑꯩꯈꯣꯏꯔꯣꯝꯗꯒꯤ ꯇꯔꯨꯛ ꯇꯔꯦꯠ ꯑꯃ ꯇꯧꯔꯗꯤ ꯑꯗꯨꯝ ꯌꯥꯝꯃꯤ ꯀꯩꯅꯣ ꯃꯤꯌꯦ
ꯑꯗꯣ ꯅꯪ ꯇꯔꯥꯃꯉꯥꯗꯤ ꯌꯥꯝꯃꯅꯤꯍꯦ ꯃꯤ ꯎꯁꯣꯞ ꯑꯝꯒꯤ ꯃꯤ ꯌꯥꯡꯈꯩ ꯍꯨꯝꯐꯨꯒ ꯁꯤꯟꯅꯕꯗꯣ ꯀꯦꯖꯤ ꯇꯔꯥꯃꯉꯥ ꯁꯥꯏꯅꯒ ꯇꯧꯅꯕꯅꯦ
ꯑꯁ ꯃꯣꯏ ꯎꯁꯣꯞꯀꯤꯗꯨꯗꯤ ꯑ ꯏꯟꯖꯥꯡꯗꯣ ꯃꯈꯜ ꯃꯈꯟ ꯇꯧꯔꯒ ꯉꯥꯗꯣ ꯀꯩꯁꯨ ꯌꯥꯝꯅ ꯆꯥꯗꯕꯅꯦ ꯑꯩꯈꯣꯏꯗꯤ ꯏꯟꯖꯥꯡ ꯑꯇꯣꯞꯄ ꯍꯥꯞꯇꯕꯗꯤ ꯉꯥ ꯉꯥꯛꯇ ꯆꯥꯗꯕꯅꯤ ꯀꯩꯅꯣ ꯅꯪꯕꯣ ꯅꯨꯡꯉꯥꯏꯕ ꯐꯣꯡꯗꯣꯛꯑꯗꯕꯅꯤ ꯀꯩꯅꯣ
ꯍꯣꯏ ꯑꯗꯨꯕꯨꯗꯤ ꯌꯥꯏꯑ ꯑꯗꯨꯗ ꯑꯩꯒꯤ ꯕꯖꯦꯠꯁꯦ ꯑꯩꯉꯣꯟꯗ ꯌꯥꯝ ꯂꯩꯇꯕ ꯑꯗꯨꯅꯅꯤꯅꯦ ꯇꯧꯕꯩꯗꯤ ꯑꯁ ꯑꯩꯅ ꯍꯦꯟꯅ ꯌꯥꯝ ꯇꯧꯅꯤꯡꯉꯤꯅꯤꯅꯦ ꯑꯁ
ꯑꯁ ꯅꯪ ꯅꯪꯉꯣꯟꯗ ꯀꯌꯥ ꯂꯩꯔꯤꯅꯣ
ꯑꯩꯉꯣꯟꯗ ꯃꯉꯥ ꯇꯔꯨꯛꯃꯨꯛ ꯈꯛꯇꯪ ꯂꯩꯅꯦ
ꯃꯉꯥ ꯇꯔꯨꯛ
ꯑꯥ
ꯑꯗꯨꯏꯗꯨꯅ ꯑꯗꯨꯕꯨ ꯀꯣꯟꯕꯨ ꯍꯦꯛ ꯇꯧꯔ ꯂꯣꯏꯔꯦꯗ
ꯍꯔ ꯑꯗꯨꯗꯨꯒ ꯉꯁꯤꯒꯤꯁꯤꯅ ꯍꯣꯔꯦꯟ ꯑꯗꯨꯃꯥꯏꯅ ꯇꯧꯔꯕ ꯑꯗꯨꯒ ꯑꯩꯈꯣꯏꯒꯤꯗꯨ ꯑꯩꯈꯣꯏꯒꯤ ꯇ꯭ꯔꯤꯞꯇꯨꯅ ꯑꯃꯨꯛ ꯍꯥꯡꯆꯤꯠ ꯀꯁꯦ
ꯎꯝ ꯌꯥꯏꯌꯦ ꯌꯥꯏꯌꯦ
ꯋꯥ ꯑꯃꯃ ꯍꯧꯖꯤꯛꯀꯥꯟꯗ ꯌꯥꯝ ꯅꯨꯡꯉꯥꯏꯕ ꯑꯅꯧꯕ ꯒꯥꯔꯗꯦꯟ ꯑꯃ ꯊꯣꯛꯑꯦ ꯍꯥꯏꯌꯦꯕꯀꯣ ꯑ ꯑꯉꯥꯡꯈꯩ ꯈꯔꯅ ꯍꯥꯏꯔꯛꯄꯅꯦꯕ ꯅꯝꯕꯣꯜꯂꯣꯝꯗ ꯑꯗꯨꯗꯤ ꯌꯥꯝ ꯌꯥꯝ ꯐꯖꯩ ꯖꯩ ꯍꯥꯏꯌꯦ ꯑꯅꯧꯕꯅꯦꯌꯦ
ꯑꯣ ꯍꯣꯏ ꯑꯗꯨꯗ ꯆꯁ ꯍꯥꯏꯔꯣ
ꯍꯣꯏ ꯑꯗꯨꯒ ꯃꯣꯏ ꯑꯗꯨꯒꯤ ꯕꯣꯔꯥ ꯃꯐꯝ ꯆꯥꯏꯕ ꯅꯠꯇꯦ ꯑꯩꯅ ꯍꯥꯏꯕꯗꯤꯅꯦ ꯑꯩꯈꯣꯏ ꯆꯥꯕ ꯊꯛꯄꯗꯣ ꯑꯩꯈꯣꯏ ꯑꯩꯈꯣꯏ ꯑꯩꯈꯣꯏ ꯄ꯭ꯔꯣꯒꯥꯝꯗꯨ ꯂꯣꯏ ꯇꯨꯝꯗ ꯃꯇꯝꯗꯣ ꯌꯦꯡꯉꯦꯗꯅ ꯑꯗꯨꯒ ꯆꯠꯁꯜꯂꯝꯃꯤ ꯖꯦꯟ ꯍꯥꯏꯕ
ꯑꯣꯏ ꯑꯁ ꯊꯜꯂꯝꯂꯦꯕ ꯃꯐꯝꯗꯨꯗ
ꯍꯣꯏ ꯍꯥꯏꯐꯦꯠꯇꯪ ꯆꯥꯕ ꯊꯛꯄ ꯀꯩꯀꯥ ꯑꯩꯈꯣꯏ ꯂꯣꯏ ꯂꯣꯏꯔꯀꯥꯟꯗ
ꯎꯝ ꯑꯣ ꯌꯥꯏꯌꯦ ꯌꯥꯏ
ꯑꯗꯨ ꯑꯃꯥꯏ ꯄꯨꯔ ꯑꯍꯥꯎ ꯑꯣꯕꯀꯁꯤ ꯌꯥꯝ ꯐꯪꯉꯦꯅ ꯍꯥꯏꯌꯦꯕ
ꯑꯣ ꯀꯔꯤꯕꯣꯔꯥ ꯍꯍꯥꯎꯕꯅꯣꯅꯦ
ꯎꯝ ꯀꯩꯅꯣꯗꯣ ꯈꯖꯤꯡ ꯈꯥꯖꯤꯡꯗꯣ ꯀꯆꯤꯡ ꯈꯖꯤꯡ ꯕꯣꯔꯥ ꯑꯗꯒꯤ ꯀꯧꯈꯥꯛ ꯀꯧꯈꯥ ꯕꯣꯔꯥ ꯑꯗꯨꯒꯝꯨꯝꯕꯗ ꯐꯪꯉꯦ ꯍꯥꯏꯌꯦ
ꯑꯣ
ꯑꯗꯒꯤ ꯊꯝꯕꯥꯜ ꯃꯅꯥꯅꯒꯁꯨꯧꯕ ꯕꯣꯔꯥ ꯌꯥꯝ ꯂꯩꯔ ꯃꯥꯜꯂꯦꯗ ꯍꯧꯖꯤꯛꯀꯥꯟꯁꯦ
ꯊꯝꯕꯥꯜ ꯊꯝꯕꯥꯜ ꯃꯅꯥ ꯑꯣꯏꯔꯝꯃꯣꯏꯗ ꯊꯝꯕꯥꯜ ꯒꯤ ꯂꯥꯏꯅꯥ ꯑꯣꯏꯔꯕꯅꯤꯗ
ꯍꯣꯏ ꯍꯣꯏ ꯊꯝꯕꯥꯜꯒꯤ ꯂꯩꯅ ꯍꯥꯏꯕ ꯎꯝ ꯊꯝꯕꯥꯜꯒꯤ ꯀꯩꯅꯣ ꯃꯅꯥ ꯀꯣꯟꯁꯤꯟꯕ ꯈꯦꯡꯖꯣꯝ ꯍꯥꯏꯕ꯭ꯔꯥ ꯀꯩꯅꯣꯝ ꯍꯥꯏꯗꯥꯏꯅꯦ ꯃꯃꯤꯡꯗꯨꯕꯣ ꯑꯗꯨ ꯑꯗꯨꯗꯨꯒꯤ ꯕꯣꯔꯥꯁꯨ ꯍꯧꯔꯒ ꯆꯥꯕ ꯌꯥꯏꯅ ꯍꯥꯏꯅꯩ
ꯑꯗꯨꯒꯤꯗꯤ ꯈꯪꯗ꯭ꯔꯦ ꯑꯗꯨꯒ ꯊꯝꯕꯥꯜ ꯃꯅꯥꯒꯤꯗꯨꯕꯨꯗꯤ ꯑꯩꯁꯨ ꯎꯔꯦꯕ
ꯑꯁ ꯄꯩꯁꯥꯁꯦ ꯈꯔ ꯑꯃ ꯄꯥꯏ ꯇꯥꯔꯗꯤꯅꯦ ꯑꯩꯈꯣꯏ ꯃꯅꯤꯄꯨꯔꯗ ꯅꯠꯇ ꯐꯠꯇꯕꯤꯗ ꯑꯥꯎꯠꯁꯥꯏꯠꯇꯀꯣ ꯑꯥꯎꯠ ꯁꯥꯏꯠ ꯇꯩꯅ ꯆꯠꯂꯒ ꯀꯣꯏꯕꯕꯁꯤ ꯆꯠꯀꯗꯕꯅꯤꯗ
ꯑꯗꯨꯕꯨꯗꯤ ꯑꯗꯨꯕꯨꯗꯤ ꯀꯩꯅꯣ ꯅꯪ ꯊꯕꯛ ꯇꯧꯗ꯭ꯔꯣꯖꯤꯛ ꯀꯩꯅꯣ ꯍꯧꯖꯤꯛ ꯅꯠꯇ꯭ꯔꯁꯨ ꯃꯇꯝ ꯈꯔꯒꯤ ꯃꯇꯨꯡꯗ ꯁꯣꯏꯗꯅ ꯆꯠꯀꯗꯕꯅꯤ ꯀꯩꯅꯣ
ꯍꯣꯏ ꯑꯁ ꯑꯩꯅ ꯍꯧꯖꯤꯛ ꯍꯧꯖꯤꯛꯁꯦ ꯍꯦꯛꯇ ꯆꯠꯅꯤꯡꯉꯛꯄꯩ ꯋꯥꯅꯤꯗ ꯕꯤ꯭ꯔꯤꯁ ꯃꯄꯥꯟꯗꯒ ꯑꯁ ꯌꯥꯝ ꯅꯨꯡꯉꯥꯏꯅꯤꯅꯦ ꯅꯨꯡꯉꯥꯏꯔꯣꯏꯗ꯭ꯔꯣ
ꯅꯨꯡꯉꯥꯏꯅꯤꯌꯦ ꯑ ꯑꯗꯨꯅꯅꯦ ꯄꯩꯁꯥꯗꯣ ꯈꯔ ꯌꯥꯝ ꯇꯨꯡꯁꯤꯜꯂꯣ ꯊꯕꯛ ꯇꯨ ꯁꯨ ꯇꯥꯎ ꯎ ꯇꯔꯣ ꯕꯅꯤꯅ ꯑꯗꯨꯒ ꯍꯦꯛꯇ ꯆꯠꯂ ꯂꯣꯏꯔꯦ ꯀꯩꯅꯣ ꯉꯥꯏꯔ ꯂꯣꯏꯔꯦ ꯃꯇꯝ
ꯍꯣꯏ ꯑ ꯑꯗꯨꯅ ꯊꯝ
ꯄ ꯍꯦ ꯍꯦꯛꯇ ꯐꯪꯕ ꯍꯥꯏꯁꯤꯗꯤ ꯑꯣꯏꯊꯣꯛꯇꯕ ꯋꯥꯅꯤ
ꯍꯣꯏ ꯍꯣꯏ ꯍꯣꯏ ꯃꯥꯅꯦ ꯑꯗꯨꯕꯨꯗꯤ ꯌꯥꯝ ꯆꯨꯝꯕ ꯋꯥꯐꯝꯅꯤ ꯑꯗꯨꯗ ꯑꯁ ꯉꯥꯏ ꯍꯦꯛꯇ ꯉꯥꯏ ꯉꯝꯁꯤ ꯉꯝꯗꯦꯅꯦ ꯑꯗꯨꯅꯤꯅꯦ
ꯑꯣꯅꯦ ꯈꯔ ꯉꯥꯏꯕ ꯈꯥꯡꯕ ꯀꯟꯕ ꯇꯥꯔꯦ ꯀꯣꯏꯁꯨ ꯊꯕꯛ ꯇꯧꯅꯤꯡꯉꯦꯅ ꯍꯦꯛꯇ ꯇꯧꯕ ꯐꯪꯕ ꯅꯠꯇꯦ ꯊꯥꯗꯅ ꯃꯁꯤꯗꯩ ꯇꯦꯟꯗꯅ ꯆꯣꯡꯗꯅ ꯃꯇꯝ ꯉꯥꯏꯕ ꯌꯥꯕ ꯉꯥꯏꯔꯒꯅꯤ ꯇꯧꯔꯤꯕ ꯑꯣꯏꯔꯛꯏ ꯃꯌꯥꯝꯁꯦ
ꯍꯣꯏ
ꯉꯥꯏꯕ ꯀꯟꯕ ꯇꯥꯔꯦ
ꯑꯗꯨꯗꯤ ꯍꯣꯔꯦꯟꯁꯦ ꯈꯔ ꯉꯟꯅ ꯇꯧꯁꯤꯔꯣ ꯍꯧꯖꯤꯛꯇꯤ ꯀꯥꯂꯦꯟ ꯊꯥꯒꯤ ꯃꯇꯝꯅꯤꯅꯅꯦ ꯄꯨꯡꯁꯦ ꯖꯔ ꯖꯔ ꯖꯔ ꯖꯔ ꯇꯥꯁꯟꯈꯤꯕꯀꯣ ꯑꯗꯨ ꯑꯗꯨꯗꯟꯅꯦ ꯑ ꯁꯤꯟꯕ ꯂꯥꯡꯕ ꯊꯣꯡꯕ ꯊꯥꯛꯄ ꯍꯥꯏꯁꯦ ꯑꯗꯨꯝ ꯃꯇꯝ ꯆꯪꯉꯦꯕꯀꯣ ꯑꯣ ꯌꯥꯗꯦꯕ ꯑꯗꯨꯅ ꯈꯔ ꯉꯟꯅ ꯁꯦꯝ ꯁꯥꯕꯅ ꯐꯔꯣꯏꯗ꯭ꯔꯣ
ꯐꯅꯤꯑꯦ ꯅꯠꯇ꯭ꯔꯒ ꯍꯧꯖꯤꯛꯇꯤꯕꯨ ꯁꯦꯝ ꯁꯥꯔꯁꯦꯕ꯭ꯔꯣ ꯉꯥꯒꯗꯣ ꯂꯧꯕ ꯆꯠꯂꯨꯔꯁꯦ ꯍꯥꯏꯕ꯭ꯔꯣ
ꯑꯦ ꯍꯧꯖꯤꯛꯇꯤꯅꯦ ꯅꯨꯡꯉꯥꯏꯔꯣꯏ ꯎꯝ ꯉꯥꯗꯤꯅꯦ ꯎꯝ ꯑꯩꯈꯣꯏꯅ ꯑꯃꯨꯛ ꯆꯠꯄꯗꯣ ꯐꯛ ꯇꯥꯕꯅꯦ ꯍꯣꯔꯦꯟ ꯃꯣꯏ ꯄꯨꯈꯠꯅꯔꯛꯄꯗꯨꯗꯒꯤ ꯐ꯭ꯔꯤꯡ ꯐ꯭ꯔꯤꯡ ꯆꯣꯡꯕꯗꯣ ꯑꯗꯨꯗꯣ ꯂꯧꯖꯩ ꯍꯥꯎꯒꯗꯕꯗꯣ ꯈꯜꯂꯒ ꯍꯧꯖꯤꯛꯇꯤ ꯂꯣꯏ ꯁꯤꯔꯝꯃꯅꯤꯗ
ꯑꯗꯨꯑꯣꯏꯗꯤ ꯄꯨꯡꯁꯦ ꯄꯨꯡ ꯃꯔꯤꯋꯥꯏꯗꯒꯤ ꯇꯧꯔꯨꯁꯤꯔꯣ ꯍꯥꯏꯗꯤ ꯃꯔꯣꯏ ꯎꯝ
ꯊꯤꯡꯃꯜꯂꯦꯕꯀꯣ ꯑꯍꯨꯝ ꯑꯍꯨꯝ ꯈꯔ ꯂꯦꯜꯂꯛꯄ ꯁ꯭ꯋꯥꯏꯗ ꯍꯦꯛꯇ ꯇꯌꯥꯔꯤ ꯇꯧꯔꯗꯕꯅꯤ
ꯑ ꯃꯔꯣꯏ ꯃꯄꯥꯡ ꯁꯦꯝꯕ ꯈꯣꯠꯄ ꯑꯗꯒꯤ ꯆꯥꯛꯀꯁꯦ ꯆꯐꯨ ꯀꯌꯥ ꯊꯣꯡ
ꯎꯝ ꯎꯝ ꯑꯅꯤꯃꯨꯛꯅ ꯌꯥꯅꯤꯗ
ꯀꯣꯟꯅꯒꯗ꯭ꯔꯅꯦ ꯑꯍꯨꯝ ꯊꯣꯡꯁꯤ ꯀꯩꯅꯣ
ꯑꯩꯅ ꯌꯥꯏꯗ ꯉꯍꯥꯟ ꯅꯣꯡꯃ ꯑꯩꯈꯣꯏꯅ ꯑꯩꯈꯣꯏ ꯌꯨꯝ ꯃꯣꯏ ꯌꯨꯝ ꯑꯃꯒꯤ ꯁꯥꯠ ꯍꯩꯕꯤꯒꯤ ꯊꯣꯡꯕꯗꯣ ꯑꯗꯨꯗ ꯃꯤ ꯀꯨꯟꯃꯨꯛꯀꯤ ꯍꯦꯟꯅ ꯆꯥꯕꯅꯦꯕꯀꯣ ꯑꯗꯨꯗꯣ ꯑꯗꯨꯝ ꯑꯗꯨ ꯆꯐꯨ ꯑꯅꯤ ꯊꯣꯡꯕꯅꯦ ꯑꯗꯨ ꯑꯗꯨ ꯌꯥꯈꯤꯕꯀꯣ ꯑꯗꯨꯝ ꯌꯥꯅꯦꯅ ꯈꯜꯂꯦ ꯑꯩꯅ
ꯍꯣꯏꯗ ꯍꯦꯛ ꯄꯣꯟꯅꯗ꯭ꯔꯒꯅ ꯀꯨꯀꯔꯗ ꯈꯔ ꯍꯦꯛ ꯀꯥꯝꯈꯠꯄ ꯑꯗꯨ
ꯎꯝ ꯑꯁ ꯑꯩꯗꯤꯅꯦ ꯀꯩꯅꯣꯕꯨ ꯌꯥꯝ ꯀꯟꯅ ꯆꯥꯅꯤꯡꯉꯤꯌꯦ ꯑꯁ ꯄ꯭ꯂꯥꯎꯗꯣ ꯑꯗꯨ ꯑꯗꯨꯅ ꯌꯥꯝ ꯆꯥꯅꯤꯡꯉꯤꯁꯦ ꯑꯩꯅ ꯑꯗꯣ
ꯑꯁ ꯑꯩꯗꯤꯅꯦ ꯄ꯭ꯂꯥꯎꯗꯤꯁ ꯆꯥꯅꯤꯡꯗꯦꯉꯣ ꯍꯧꯖꯤꯛ ꯃꯇꯝꯁꯦꯀꯣ ꯈꯦꯆꯤ ꯆꯥꯅꯤꯡꯉꯤꯉꯣ ꯈꯦꯆꯤ ꯊꯝꯕꯥꯜ ꯃꯅꯥ ꯈꯦꯆꯤ ꯍꯥꯞ
ꯑꯁ ꯌꯥꯝ ꯍꯥꯎꯕꯅꯦꯍꯦꯛ ꯗꯣ
ꯑꯗꯣ ꯀꯦꯖꯤꯗꯨꯗ ꯍꯥꯏꯗꯤ ꯉꯥ ꯊꯣꯡꯕꯒꯨꯝꯕꯗꯣ ꯑꯃꯒ ꯅꯪ ꯅꯪ ꯂꯥꯎꯕ ꯊꯣꯡꯕꯗꯣ ꯍꯥꯞꯆꯤꯜꯂꯗꯤ ꯍꯥꯞꯆꯥꯜꯂꯗꯤ
ꯑꯗꯣ ꯀꯦꯖꯤꯒꯤꯗꯤ ꯑꯁ ꯌꯦꯟ ꯊꯣꯡꯕꯅꯤ ꯑꯦ ꯌꯦꯟ ꯅꯠꯇꯦ ꯑꯣꯛꯅ ꯍꯦꯟꯅ ꯆꯥꯅꯕꯅꯦ ꯌꯦꯡꯉꯣ
ꯑꯁ ꯈꯪꯗꯦꯅꯦ ꯅꯪ ꯇꯧꯔꯤꯅꯦ ꯑꯍꯥꯎ ꯑꯍꯥꯎꯕꯗ ꯁꯨꯝ ꯍꯥꯏꯖꯤꯜꯂꯛꯏ ꯁꯨꯝ ꯆꯥꯅꯤꯡꯈꯠꯂꯛꯑꯦ ꯇꯧꯔꯤꯁꯦ
ꯑꯁꯦꯡꯕꯅꯦ ꯑꯣꯛ ꯈꯤꯆꯤꯒꯤꯗꯤꯀꯣ ꯑꯁ ꯍꯣꯏ ꯑꯩꯈꯣꯏꯅ ꯍꯧꯖꯕꯗꯣ
ꯎꯝ ꯑꯣꯛꯄꯨꯗꯤ ꯍꯥꯎꯋꯏ ꯀꯩꯅꯣ ꯈꯦꯁꯤꯅꯒ ꯍꯥꯎꯕꯅꯦ ꯑꯣꯛꯅꯒ ꯍꯥꯎꯕꯅꯦ ꯑꯗꯨꯗꯤ ꯑꯁ ꯎꯝ
ꯑꯗꯣ ꯑꯗꯨꯝ ꯆꯥꯔꯤꯁꯦ ꯍꯥꯏꯗꯤ
ꯅꯠꯇ꯭ꯔꯒ ꯍꯣꯔꯦꯟꯒꯤꯗꯣ ꯆꯥꯛ ꯇꯣꯛꯊꯣꯛꯑꯒ ꯈꯦꯁꯤ ꯑꯣꯏꯅ ꯆꯧꯔꯖꯤꯠ꯭ꯔꯍꯣ
ꯑꯁ ꯑꯗꯨꯗꯤ ꯅꯨꯡꯉꯥꯏꯔꯣꯏꯗꯤ ꯗ ꯍꯥꯏꯗꯤ ꯑꯍꯜ ꯂꯃꯟ ꯌꯥꯎꯕꯅꯤꯅ ꯑꯩꯈꯣꯏꯈꯛ ꯑꯩꯈꯣꯏ ꯑꯉꯥꯡ ꯃ ꯁꯦꯝꯦꯟ ꯆꯥꯕ ꯑꯣꯏꯇꯥꯥꯔꯗꯤ ꯆꯥꯕ ꯌꯥꯏꯑꯕꯀꯣ ꯑꯣ ꯑꯍꯜ ꯂꯃꯟ ꯌꯥꯎꯕꯅꯤꯅ ꯑꯩꯈꯣꯏ ꯑꯗꯨꯅ ꯃꯊꯪ ꯍꯥꯏꯗꯤ ꯅꯣꯡꯃ ꯑꯃ ꯂꯦꯞꯄꯁꯦꯕꯀꯣ ꯍꯪꯆꯤꯠꯁꯨ ꯆꯠꯇꯧ ꯂꯩꯔꯝꯃꯤꯅ ꯑꯣ ꯍꯜꯂꯛꯑꯒ ꯑꯃꯨꯛ ꯅꯨꯃꯤꯠꯇꯣ ꯀꯃꯤꯡ ꯁꯟꯗꯦꯁꯤꯗ ꯀꯩꯅꯣꯝꯃ ꯇꯧꯔꯁꯦꯕꯀꯣ ꯉꯁꯤꯁꯦ ꯃꯟꯗꯦꯅꯤꯗꯅꯀꯣ ꯑꯗꯨ ꯁꯟꯗꯁꯤꯗꯤ ꯇꯧꯁꯜꯂ ꯂꯣꯏꯔꯦ ꯀꯩꯅꯣ ꯑꯗꯣ
ꯍꯣꯏꯅꯦ ꯌꯥꯅꯤ ꯌꯥꯅꯤ
ꯑꯗꯨꯅꯦ ꯁꯟꯗꯦꯗ ꯍꯦꯛꯇ ꯇꯧꯁꯜꯂ ꯆꯥꯗꯧ ꯂꯩꯗꯤꯦ ꯁꯠ ꯁꯠ ꯆꯠ